ꯍꯜꯂꯣ
ꯍꯝꯕ
ꯑꯣ ꯍꯣ ꯍꯣ ꯏꯅ ꯀꯁ ꯅꯨꯡꯉꯥꯏꯔꯤꯌꯦ ꯅꯨꯡꯉꯥꯏꯔꯤꯌꯦ
ꯀꯃꯥꯏ ꯀꯃꯥꯏ ꯇꯧꯔꯤꯒꯦ
ꯁꯨꯝ ꯂꯩꯔꯤ ꯍꯥꯏꯇꯥꯔꯅꯤ ꯀꯩꯅꯣꯅꯦ ꯀꯩꯕꯨ ꯇꯧꯗꯣꯏꯅꯣꯅꯦ ꯈꯔ ꯊꯕꯛ ꯈꯔ ꯈꯔ ꯇꯧ ꯑꯗꯨꯏ ꯀꯩꯅꯣ ꯈꯔ ꯇꯧ ꯇꯧ ꯂꯩꯔꯤꯅꯦ ꯃꯥꯏ ꯑꯟ ꯀꯔꯤ ꯀ ꯅꯠꯇꯅ ꯆꯊꯧ ꯆꯦꯟꯊꯟ ꯈꯔ ꯇꯧꯕ ꯍꯥꯏꯗꯅꯤ ꯇ ꯁꯤ ꯅꯍꯛ ꯌꯨꯜꯂꯛ ꯀꯅꯨꯁꯦ ꯌꯥꯗ꯭ꯔꯕꯅꯤꯅꯀꯣ
ꯃꯥꯏ ꯃꯥꯥꯏ
ꯈꯣꯠꯄ ꯌꯥꯎꯔꯛꯄꯁꯦ
ꯎꯝ
ꯀꯩꯅꯣ ꯑꯣꯏꯔꯤꯁꯦ ꯑꯗꯨꯒꯤ ꯍꯥꯏꯔꯨꯔꯒꯗꯤꯕꯨ ꯑꯩꯈꯣꯏꯅ ꯍꯧꯖꯤꯛ ꯅꯥꯔꯤꯕ ꯁꯦꯕꯥ ꯁꯤꯡꯕꯤ ꯇꯧꯋꯦ ꯍꯥꯏꯔꯤꯕ ꯍꯥꯏꯗꯤ ꯅꯥꯗꯝ ꯗꯣꯛꯇꯔ ꯍꯣꯁꯄꯤꯇꯥꯜꯗꯒ ꯄꯨꯈꯠꯅꯔꯤꯁꯦ
ꯃꯥꯥꯟ ꯃꯥꯥꯟ ꯀꯣꯚꯤꯠ ꯃꯇꯝꯒꯤꯗꯤ ꯐꯠꯂꯈꯤꯕꯅꯦ ꯑꯅꯥ ꯑꯌꯦꯛ
ꯑꯗꯨꯅꯦ ꯍꯥꯏꯁ ꯍꯥꯏꯗꯤ ꯍꯥꯏꯗꯤ ꯍꯧꯖꯤꯛꯀꯤ ꯃꯇꯝ ꯁꯤ ꯌꯦꯡꯉꯨꯔꯗꯤ ꯍꯥꯟꯅꯒꯤ ꯀꯣꯚꯤꯠꯀꯤꯗ ꯇꯧꯔꯤꯗꯨꯗꯤ ꯃꯤ ꯆꯪꯕ ꯌꯥꯗꯦ ꯃꯊꯟꯗ ꯑꯗꯨꯝ ꯄꯨꯁꯤꯜꯂꯒ ꯌꯦꯡꯉꯨꯅꯦ ꯋꯥꯠꯅꯈꯤꯕꯅꯦ ꯑꯍꯥꯟ ꯀ ꯀꯗꯥꯏꯗꯒꯤ ꯑꯗꯨꯒꯤ ꯈꯨꯋꯥꯗꯨꯗꯤꯕꯨꯡꯉꯣ ꯃꯤꯁꯨ ꯁꯥꯟꯅꯕꯁꯨ ꯌꯥꯗ ꯊꯦꯡꯅꯕꯁꯨ ꯌꯥꯗ ꯁꯦꯕꯥ ꯇꯧꯕꯁꯨ ꯌꯥꯗ
ꯑꯁ ꯑꯩꯈꯣꯏꯁꯨ ꯑꯍꯥꯟꯕ ꯀꯣꯚꯤꯠ ꯅꯥꯏꯟꯇꯤꯟ ꯅꯥꯔꯛꯑꯦ ꯍꯥꯏꯕꯒꯤ ꯄꯥꯎ ꯇꯥꯟꯅꯕꯗ ꯏꯌꯥꯝꯕ ꯑꯁꯤꯗꯤ ꯀꯩꯅꯣꯝ ꯇꯧꯕ ꯣꯏꯅ ꯍꯥꯏꯗꯤ ꯅꯨꯄꯤ ꯑꯃ ꯑꯩꯈꯣꯏ ꯃꯅꯤꯄꯨꯔꯒꯤ ꯅꯨꯄꯤ ꯑꯃ ꯍꯥꯟ ꯅꯥꯏꯅꯗ ꯃꯥ ꯎꯕꯒꯤꯕꯤ ꯊꯣꯛꯑꯒ ꯊꯦꯡꯅꯕ ꯂꯩꯅ ꯁ ꯊꯥꯒꯂꯛꯄ ꯃꯥꯥꯟꯂꯒ ꯂꯥꯎ ꯈꯣꯡ ꯇꯧꯕꯗꯣ ꯑꯁ ꯑꯩꯈꯣꯏꯁꯨ ꯑꯩꯈꯣꯏꯗ ꯀꯅꯥꯗꯤ ꯁꯤꯔꯅꯤ ꯈꯣꯠꯅꯤ ꯀꯥꯏꯅ ꯑꯩꯈꯣꯏꯁꯨ ꯈꯜꯂꯒ ꯋꯥꯈꯜ ꯉꯁꯦ ꯑꯁ ꯆꯥꯔꯦ ꯆꯥꯐꯝ ꯈꯪꯗꯕꯤ ꯑꯃ ꯍꯦꯛ ꯇꯧꯔꯝꯃꯤ ꯑꯕ
ꯎꯝ
ꯑꯗꯨꯗꯤ ꯁꯨꯝ ꯀꯣꯏꯁꯤꯜꯂꯀꯥꯟꯗꯗꯤ ꯈꯔ ꯋꯥꯈꯜꯁꯦ ꯈꯔ ꯅꯨꯡꯉꯥꯏꯊꯣꯔꯛꯑꯦ ꯑꯁ ꯀꯣꯚꯤꯗ ꯃꯇꯝꯗ ꯌꯥꯝꯅ ꯌꯥꯝꯅ ꯊꯕꯛ ꯏꯪꯈꯥꯡ ꯆꯠ ꯑꯗꯨꯒꯒꯁꯨ ꯌꯥꯝꯅ ꯄꯩꯁꯥ ꯅꯨꯡꯁꯥꯉꯗ ꯌꯥꯝ ꯑꯋꯥꯕꯗꯤ ꯊꯦꯡꯅꯈꯤ ꯑꯌꯥꯝꯕ ꯑꯩꯈꯣꯏꯅ ꯇꯧꯕꯁꯦ ꯑꯁ ꯀꯣꯚꯤꯠ ꯅꯥꯏꯟꯇꯤꯟꯗꯣ ꯌꯥꯝꯅꯗꯤ ꯌꯥꯝꯅ ꯑꯋꯥꯕ ꯑꯃ ꯊꯦꯡꯅꯒꯦ ꯍꯥꯏꯇꯥꯔꯦꯗꯤ ꯁꯨꯐꯝ ꯅꯐꯝꯝꯨ ꯂꯩꯇꯕꯤ ꯑꯃ ꯁꯨꯕ ꯆꯠꯄꯁꯨ ꯌꯥꯗꯕꯤ ꯑꯃ ꯆꯠꯄꯁꯨ ꯌꯥꯗꯕꯤ ꯇꯧꯕꯗꯣ ꯏꯕ
ꯍꯣꯏ ꯍꯣꯏ ꯍꯣꯏ ꯍꯣꯏ
ꯑꯁ ꯌꯥꯝꯕꯣꯏꯗꯤ ꯀꯃꯥꯏ ꯀꯃꯥꯏꯅ ꯇꯧꯒꯦꯅ ꯑꯗꯨ ꯃꯇꯝꯗ ꯄꯥꯎꯒꯥꯎꯇ ꯐꯥꯎꯅꯕ ꯐꯪꯈꯤꯗꯕꯅꯤ
ꯑꯍꯥꯟ ꯃꯇꯝꯗꯨꯒꯤꯗꯤ ꯈꯔꯗꯤ ꯌꯨꯝꯗꯒꯤꯁꯨ ꯃꯄꯥꯟ ꯊꯣꯛꯄ ꯌꯥꯔꯣꯏ ꯍꯥꯏꯅ ꯂꯣꯛꯗꯥꯎꯟ ꯇꯧꯗ꯭ꯔꯣ
ꯎꯝ
ꯑꯗꯨꯅ ꯌꯨꯝꯗ ꯑꯗꯨꯝ ꯂꯩꯔꯦ ꯑꯗꯨ ꯍꯥꯏꯗꯤ ꯑꯉꯥꯡ ꯁ꯭ꯀꯨꯜ ꯀ ꯅꯠꯇ꯭ꯔꯥ
ꯃꯥꯅꯦ ꯃꯥꯅꯦ
ꯑꯗꯨꯅ ꯐꯣꯟ ꯅꯨꯡꯁꯤꯗ ꯈ꯭ꯋꯥꯏꯗꯤ ꯅꯤꯇꯤ ꯌꯥꯕꯅꯤꯅ ꯐꯣꯟ ꯅꯨꯡꯁꯤꯗ ꯇꯤꯚꯤ ꯈꯔ ꯌꯦꯡꯉꯤ ꯒꯦꯝ ꯈꯔ ꯐꯤꯂꯝ ꯈꯔ ꯌꯦꯡ ꯂꯩꯕꯗ ꯂꯣꯏꯅ ꯑꯗꯨꯃꯥꯏꯅ ꯂꯦꯡꯒꯤꯈꯤꯕꯗꯤ ꯐꯩꯅꯤ ꯏꯕꯉꯣ ꯅꯠꯇ꯭ꯔꯗꯤ ꯃꯇꯝ ꯅꯕ ꯉꯝꯃꯝꯃꯣꯏ ꯂꯩꯀꯥꯏꯗꯁꯨ ꯊꯣꯛ ꯌꯥꯗꯦ ꯀꯗꯥꯏꯗꯒꯤꯣ ꯃꯈꯣꯏꯔꯣꯝꯗꯤ ꯑꯉꯥꯡ ꯃꯆꯥ ꯃꯆꯥ ꯂꯩ ꯃꯌꯥꯝꯗꯣ ꯅꯨꯡꯊꯤꯟ ꯅꯨꯡꯗꯥꯡꯔꯝꯗ ꯈꯪꯉꯔꯣꯏ ꯍꯥꯏꯅ ꯁꯥꯟꯅꯕꯒ ꯊꯣꯛꯄꯁꯦ ꯄꯨꯂꯤꯁꯅ ꯇꯥꯅꯉꯤꯅꯤ ꯀꯩꯅꯣꯅꯤ ꯃꯤ ꯄꯨꯟꯕ ꯌꯥꯔꯣꯏ ꯂꯥꯏꯅꯥ ꯂꯛꯀꯅꯤ ꯑꯩꯅ ꯍꯦꯟꯒꯠꯂꯛꯀꯅꯤꯅ ꯄꯨꯂꯤꯁꯅ ꯇꯥꯟꯅ ꯇꯥꯟꯅꯗꯅ ꯏꯕꯣ ꯑꯗꯨꯖꯨꯀꯣ ꯄꯨꯔꯥ ꯃꯑꯣꯡ ꯕꯦꯔꯥ ꯑꯝꯅꯤꯀꯣ
ꯃꯥꯅꯤ ꯃꯥꯅꯤ ꯍꯥꯏꯗꯤ ꯀꯣꯚꯤꯠ ꯑꯃ ꯂꯥꯛꯀꯦꯖꯨ ꯌꯥꯏ ꯇꯤꯝ ꯂꯣꯏꯅ ꯃꯥꯡꯉꯦ ꯍꯥꯏꯗꯤ ꯑꯉꯥꯡꯖꯤꯡꯖꯤ ꯀꯥꯈꯤꯗꯦ ꯑꯗꯩ ꯑꯉꯥꯡꯗꯨꯖꯨ ꯂꯥꯏꯔꯤꯛ ꯄꯥꯕꯒꯤ ꯋꯥꯈꯜꯂꯣꯟꯖꯦ ꯂꯣꯏ ꯂꯩꯈꯤꯗ꯭ꯔꯦ ꯂꯩꯒꯤ ꯗ꯭ꯔꯦ ꯍꯥꯏꯗꯤ ꯃꯣꯏ ꯑꯣꯟꯂꯥꯏꯟꯗ ꯐꯣꯟ ꯌꯦꯡꯉ ꯇꯧꯕꯁꯤꯗꯤ ꯃꯣꯏ ꯐꯣꯟꯜ ꯂꯥꯏꯔꯤꯛ ꯄꯥꯎ ꯍꯥꯏꯔꯒ ꯃꯣꯏ ꯊꯣꯛꯄ ꯑꯃ ꯄꯨꯡꯇꯧ ꯇꯧꯋꯤꯅ ꯑꯩꯈꯣꯏꯖꯨ ꯇꯧꯔꯛꯄꯅꯤꯅ ꯑꯩꯈꯣꯏꯖꯨ ꯀꯣꯕꯀꯣ ꯌꯥꯝ ꯌꯥꯈꯤꯗꯦ ꯍꯥꯏꯗꯤ ꯑꯗꯨꯗꯤ ꯑꯗꯨ ꯑꯗꯨꯖꯨ ꯑꯉꯥꯡꯖꯦꯅ ꯐꯣꯟꯖꯦ ꯄꯥꯏꯕꯤ ꯁꯥꯟꯅꯩꯌꯦ ꯒꯦꯝ ꯐꯤꯞꯇꯤ ꯄꯥꯔꯁꯦꯟꯒꯤ ꯆꯥꯡꯅꯤ ꯍꯦꯟꯀꯠꯂꯤꯁꯦ ꯍꯦꯟꯀꯠꯂꯤꯗꯤ ꯃꯄꯥꯟ ꯅꯨꯡ ꯑꯝ ꯊꯣꯛꯇ꯭ꯔꯅꯤꯅ ꯌꯨꯝꯗ ꯇꯨꯝꯕ ꯆꯥꯕ ꯑꯗꯨꯝ ꯂꯩꯕ ꯌꯥꯗꯦ ꯐꯣꯟ ꯈꯔ ꯌꯦꯡꯉ ꯇꯤꯚꯤ ꯈꯔ ꯌꯦꯡ ꯑꯗꯣ ꯑꯌꯥꯝꯕꯅꯗꯤ ꯃꯃꯥꯥ ꯃꯃꯥ ꯃꯄꯥꯅꯗꯤ ꯃꯆꯥꯖꯦ ꯆꯠꯈꯤꯗꯅꯃꯦ ꯈꯣꯠ ꯈꯤꯇꯪꯅꯦ ꯐꯥꯖꯤꯟ ꯊꯝꯅꯕꯅꯦꯅ ꯇꯧꯕꯗ ꯐꯣꯟ ꯂꯩꯕ ꯀꯣꯡꯒꯥꯏ ꯃꯌꯥꯝꯖꯨ ꯀꯣ ꯑꯗꯨꯃꯥꯏꯅ ꯇꯧꯒꯤꯌꯦ ꯑꯗꯣ ꯃꯣꯏ ꯗꯨꯀꯥꯟ ꯈꯔꯅ ꯐꯣꯟ ꯌꯣꯟꯕꯗ ꯑꯁ ꯗꯨꯀꯥꯟ ꯐꯣꯟ ꯐꯅ ꯁꯤꯠꯂꯝꯅꯤ ꯀꯩꯅꯣ ꯀꯣꯔꯣꯅꯥ ꯃꯇꯝꯒꯤꯗꯤ ꯏꯌꯥꯝꯕ ꯍꯥꯏꯗꯤ ꯑꯣꯟꯂꯥꯏꯟ ꯀ꯭ꯂꯥꯁ ꯇꯧꯔꯛꯄꯩ ꯃꯇꯥꯡꯒꯤꯅꯦꯅ ꯑꯃꯨꯛ ꯃꯃꯥ ꯃꯄꯥꯅ ꯑꯣꯟꯂꯥꯏꯟ ꯀ꯭ꯂꯥꯁ ꯇꯧꯕꯩꯅꯦ ꯐꯣꯟ ꯂꯩꯕꯤꯗꯅ ꯀꯣ ꯏꯌꯥꯝꯕ ꯀꯣ
ꯑꯗꯨꯟ ꯑꯗꯨꯅꯤꯅꯦꯍꯦ
ꯎꯝ ꯎꯝ
ꯑꯩꯒꯤ ꯗꯤꯃꯥꯟꯖꯤꯖꯨ ꯍꯥꯏꯕꯗꯤ ꯃꯇꯝꯗꯨꯗꯤ ꯆꯍꯤ ꯑꯅꯤ ꯑꯍꯨꯝ ꯐꯥꯖꯤꯜꯂꯛꯄꯅꯤꯅ ꯃꯇꯝ ꯃꯥꯡꯕ ꯌꯥꯗꯕꯅꯤꯅ ꯁ꯭ꯀꯨꯜꯉꯩꯒꯤꯗꯤ ꯑꯣꯟꯂꯥꯏꯟꯗ ꯑꯣꯜꯂꯑꯦ
ꯎꯝ ꯃꯥꯅꯦ ꯑꯣꯟꯂꯥꯏꯟꯗ ꯑꯣꯟꯊꯣꯔꯛꯑꯦ
ꯑꯩꯈꯣꯏꯒꯤ ꯏꯕꯨꯡꯉꯣ ꯑꯩꯈꯣꯏꯒꯤ ꯕꯧ ꯌꯥꯎꯔꯤꯅꯦ ꯑꯩꯈꯣꯏ ꯀꯀꯥ ꯃꯆꯥ ꯑꯃ ꯃꯣꯏꯅꯗꯤ ꯀ꯭ꯂꯥꯁ ꯀꯩꯅꯣ ꯀꯥꯕ ꯑꯂꯚꯦꯟ ꯇꯨꯌꯦꯜꯞ ꯇꯨꯌꯦꯜꯞ ꯀꯥꯔꯛ ꯑꯩꯈꯣꯏꯒꯤ ꯏꯂꯚꯦꯟ ꯀꯥꯕ ꯇꯨꯌꯦꯜꯞ ꯀꯥꯕ ꯑꯣꯏꯕ ꯍꯥꯏꯇꯥꯔꯦ ꯑꯗꯨꯅ ꯇꯨꯌꯦꯜꯞꯀꯤ ꯑꯦꯛꯖꯥꯝ ꯊꯥꯗ ꯌꯥꯗꯕꯅꯤꯅ ꯍꯥꯏꯗꯤ ꯆꯍꯤ ꯃꯥꯡꯕꯗꯤ ꯌꯥꯗꯕꯅꯤꯅ ꯍꯟꯅ ꯗ꯭ꯔꯣꯞ ꯇꯧ ꯗ꯭ꯔꯣꯞ ꯇꯧꯍꯜꯂꯒ ꯊꯥꯕꯗꯤ ꯌꯥꯗꯝꯅꯤꯅꯀꯣ
ꯎꯝ ꯃꯥꯅꯦ ꯏꯌꯥꯝꯃ
ꯐꯣꯟꯒ ꯂꯩꯕꯤꯌꯨꯅ ꯅꯤꯡꯉꯥꯏꯇꯧꯔ ꯂꯩ ꯈꯣꯠꯇꯨꯅ ꯇꯧꯔꯨꯔꯦ
ꯎꯝ
ꯑꯗꯒꯤ ꯑꯗꯨꯝ ꯐꯣꯟ ꯄꯥꯏꯕ ꯈꯣꯠꯄ ꯀꯩꯅꯣ ꯇꯧꯖꯕꯗꯣ ꯍꯥꯟꯅ ꯁꯨꯝ ꯄꯥꯏꯕꯗꯒꯤꯗꯤ ꯀꯔꯤ ꯍꯥꯏꯅꯤ ꯒꯦꯝ ꯅꯨꯡ ꯁꯥꯟꯅꯗꯨꯅ ꯀꯩꯅꯣ ꯑꯣꯏꯗꯅ ꯏꯕꯣ ꯑꯁ ꯋꯥꯊꯣꯛ ꯌꯥꯝ ꯊꯣꯛꯈ꯭ꯔ ꯄꯣꯠꯅꯤꯗ ꯗꯨ ꯁ꯭ꯀꯨꯜꯉꯩ ꯑꯗꯨꯃꯥꯏꯅ ꯇꯧꯔꯛꯏ ꯉꯩꯗꯩꯖꯨ ꯀꯔꯤꯅꯣ ꯍꯥꯏꯕ ꯃꯇꯝꯗ ꯃꯣꯏꯖꯨ ꯃꯇꯝꯗꯣ ꯃꯥꯡꯍꯟꯗꯕꯤꯗ ꯑꯩꯁꯦ ꯑꯇꯣꯞꯄ ꯃꯊꯪ ꯇꯧꯅꯒꯗꯕ ꯃꯌꯥꯝ ꯂꯩꯕꯅꯤꯅ
ꯎꯝ
ꯃꯔꯣꯟ ꯃꯔꯣꯟ ꯅꯝꯒꯤꯗꯣꯏꯅꯦꯕ ꯑꯃ ꯒꯦꯞ ꯂꯩꯒꯤꯕ ꯍꯥꯏꯖꯦ
ꯃꯥꯅꯦ ꯃꯥꯥꯏ
ꯑꯗꯨ ꯂꯩꯇꯅꯕ ꯃꯣꯏꯖꯨ ꯇꯧꯔꯛꯄꯅꯤꯗ ꯑꯗꯨ ꯈꯪꯗꯦ ꯈꯔꯗꯤ ꯀ꯭ꯂꯥꯁ ꯇꯦꯟꯒꯨꯝꯕ ꯇꯨꯌꯦꯜꯕꯀꯨꯝꯕ ꯈꯔꯗꯤ ꯍꯥꯏꯗꯤ ꯀꯣꯔꯣꯅꯥꯗꯨꯅ ꯀꯟꯁꯤꯜꯂꯛꯄꯅ ꯃꯔꯝ ꯑꯣꯏꯔꯒ ꯑꯦꯛꯖꯥꯝ ꯕꯧ ꯊꯥꯈꯤꯗꯕ ꯑꯗꯨꯝ ꯄ꯭ꯔꯃꯣꯁꯟ ꯄꯤꯕ ꯌꯥꯎꯈ꯭ꯔꯕꯅꯦ ꯌꯦꯡꯉꯣ
ꯃꯥꯅꯤ ꯃꯥꯅꯦ ꯑꯗꯨꯗ ꯑꯉꯥꯡꯖꯤꯡꯖꯦ ꯑꯉꯥꯡꯖꯦ ꯀꯣꯔꯣꯅꯥ ꯐꯅ ꯅꯪꯉꯛꯈꯤꯕ ꯑꯉꯥꯡꯖꯤꯡꯖꯦ ꯍꯧꯖꯤꯛꯇꯤ ꯂꯥꯏꯔꯤꯛ ꯄꯥꯎ ꯍꯥꯏꯖꯦ ꯄꯥꯛ ꯉꯥꯡꯅꯕ ꯋꯥꯔꯦ ꯍꯥꯏꯗꯤ
ꯋꯥꯔꯦ ꯋꯥꯔꯦ
ꯐꯣꯟꯗ ꯑꯗꯨꯝ ꯄꯤꯁꯤꯜꯂꯛꯑꯒ ꯍꯥꯏꯗꯤ ꯂꯥꯏꯔꯤꯛꯁꯨ ꯑ ꯄꯗꯕꯤ ꯑꯗꯨꯝ ꯂꯦꯟꯅ ꯈꯣꯠ ꯃꯌꯥꯝꯗꯣ ꯍꯥꯏꯗꯤ ꯑꯉꯥꯡꯖꯤꯡꯖꯦ ꯑꯝꯇ ꯌꯥꯗ꯭ꯔꯦꯕ ꯍꯧꯖꯤꯛꯇꯤ ꯐꯣꯟꯁꯤꯗ ꯑꯗꯨꯝ ꯀꯩꯅꯣ ꯇꯧ ꯂꯩꯕꯅꯦꯕ
ꯎꯝ
ꯁ ꯃꯣꯏꯒꯤ ꯃꯣꯏꯒꯤ ꯃꯔꯥꯏꯕꯛ ꯃꯔꯥꯏꯕꯛꯁꯦ ꯌꯥꯝ ꯊꯤ ꯊꯤꯕꯗꯣ ꯑꯣꯏꯒ꯭ꯔꯦ ꯍꯥꯏꯗꯤ ꯂꯥꯏꯔꯤꯛ ꯂꯥꯏꯁꯨ ꯄꯥꯕꯒꯤ ꯃ ꯄꯥꯕꯩ ꯁ꯭ꯀꯨꯜ ꯃꯍꯩ ꯃꯁꯤꯡ ꯇꯝꯗꯨꯕ ꯑꯗꯨꯒꯨꯝꯕ ꯇꯧꯔꯛꯇꯧ ꯃꯌꯥꯝꯗꯣ ꯍꯥꯏꯗꯤ ꯊꯛꯁꯤ ꯈꯥꯁꯤꯖꯨ ꯑꯗꯨꯝ ꯋꯥꯠꯂꯦ ꯍꯥꯏꯗꯤ ꯁ꯭ꯀꯨꯟ ꯅꯨꯡ ꯀꯥꯕ ꯈꯣꯠ ꯇꯣꯛꯇꯕꯅꯤꯀꯣꯌꯥꯝꯕ
ꯍꯥꯏꯔꯣ
ꯑꯗꯨ ꯍꯥꯏꯔꯧꯗꯤ ꯀꯣꯔꯣꯅꯥꯖꯦ ꯃꯁꯤ ꯍꯣꯏ ꯇꯧꯗꯤ ꯇꯧꯍꯟꯅꯤꯡꯗꯝꯅꯦ ꯑꯗꯨꯏꯖꯨ ꯀꯩꯗꯤ ꯎꯄꯥꯏ ꯂꯩ ꯂꯥꯛꯈ꯭ꯔꯕꯅꯤꯅ ꯍꯥꯏꯗꯤ ꯑꯩꯈꯣꯏꯅꯁꯨ ꯊꯤꯡꯕ ꯉꯝꯕ ꯅꯠ ꯇꯝꯅꯤꯀꯣ
ꯎꯝ
ꯃꯁꯤ ꯀꯣꯔꯣꯅꯥꯒꯤꯖꯦ ꯍꯥꯏꯗꯤ ꯀꯃꯥꯏꯅ ꯇꯧꯕꯩꯅꯣ ꯈꯣꯠꯈ꯭ꯔꯤꯅꯣ ꯁꯤ ꯁꯤꯅꯦꯕ ꯑꯩꯈꯣꯏꯅ ꯍꯪꯅꯤꯡꯉꯤꯖꯦ ꯍꯥꯏꯗꯤ ꯀꯃꯥꯏꯅ ꯂꯩꯅꯥꯖꯦ ꯁꯟꯗꯣꯛꯄꯒꯤꯅꯣ ꯁꯤꯅꯦꯕ ꯑꯩꯈꯣꯏꯅ ꯈꯪ ꯈꯪꯅꯤꯡꯉꯤꯖꯦ ꯃꯗꯤ ꯑꯩꯕꯨ ꯑꯩꯈꯣꯏꯅ ꯃꯤ ꯈꯔ ꯑꯃꯅ ꯄꯪꯍꯥꯏ ꯍꯥꯏꯅꯩꯅ ꯑꯗꯣ ꯈꯔ ꯑꯃꯅ ꯄꯪꯍꯥꯏ ꯍꯥꯏꯅꯩ ꯑꯗꯣ ꯗꯤ ꯍꯥꯏꯅꯕ ꯃꯌꯥꯝꯗꯣ ꯑꯝꯇ ꯆꯨꯝꯗꯦꯅ ꯍꯥꯏꯗꯤ ꯀꯔꯝꯕ ꯊꯥꯖꯣꯗꯣꯏꯅꯣ ꯍꯥꯏꯕ ꯑꯃ ꯈꯪꯗꯕꯗꯣ ꯍꯥꯏꯗꯤ ꯑꯃꯗ ꯑꯃꯨꯛ ꯍꯪꯉꯅꯤ ꯑꯃꯃꯨꯛ ꯈꯨꯝꯃꯛꯀꯅꯤ ꯑꯃꯗ ꯍꯪꯉꯅꯤ ꯑꯃꯃꯨꯛ ꯍꯥꯏꯔꯛꯀꯅꯤ ꯑꯗꯣ
ꯍꯩ ꯑꯩꯈꯣꯏꯔꯣꯝꯒꯤꯅꯕꯨꯛ ꯈꯔ ꯐꯔꯕꯅꯤ ꯏꯕꯨꯡꯉꯣ
ꯃꯅꯤꯄꯨꯔꯒꯨꯝꯕ ꯏꯟꯗꯤꯌꯥꯒꯨꯝꯕ ꯍꯥꯏꯗꯤ ꯃꯣꯏꯗꯤ ꯁꯦꯕꯥꯁꯤꯕꯤ ꯐꯖꯅ ꯆꯪꯉꯤꯗꯅ
ꯎꯝ ꯆꯪꯉꯦ ꯆꯪꯉꯦ
ꯑꯗꯨꯒꯤ ꯀꯩꯁꯨ ꯂꯩꯕ ꯂꯥꯏꯅꯥꯗꯤ ꯅꯠꯇꯦꯗ ꯍꯧꯗꯣꯔꯛꯄꯕꯨꯗꯤ ꯆꯤꯅꯥꯗꯩ ꯍꯧꯗꯣꯔꯛꯄꯅꯦ ꯑꯗꯨꯗ ꯆꯤꯅꯥꯒꯤꯗꯤ ꯑꯩꯈꯣꯏꯒꯤ ꯏꯁꯤ ꯏꯁꯤꯡꯒꯨꯝꯕꯖꯦ ꯏꯁꯇꯤꯝ ꯇꯧꯕꯖꯦ
ꯎꯝ
ꯏꯁꯇꯤꯝ ꯇꯧꯕꯁꯤ ꯌꯥꯝ ꯐꯩ ꯍꯥꯏꯌꯦꯕ ꯃꯣꯏꯒꯤꯗꯤ ꯃꯍꯤꯛꯁꯤꯒ ꯁꯦꯅꯗꯤ ꯌꯥꯝ ꯁꯤꯑꯅ ꯌꯥꯝ ꯇꯧꯅꯩꯗꯅ ꯑꯗꯨꯅ ꯀꯔꯤ ꯍꯥꯏꯅꯤ ꯑꯗꯨꯃꯥꯏꯟ ꯇꯧꯕꯖꯤꯅ ꯌꯦꯡꯉꯣ ꯑꯩꯈꯣꯏꯔꯣꯝ ꯑꯩꯈꯣꯏ ꯃꯅꯤꯄꯨꯔꯒꯨꯝꯕꯗꯗꯤ ꯈꯔ ꯐꯔꯦ ꯏꯟꯗꯤꯌꯥꯒꯤ ꯁꯤꯈ꯭ꯔꯤꯕ ꯃꯤ ꯃꯌꯥꯝꯗꯣ ꯃꯔꯨ ꯑꯣꯏꯅ ꯃꯁꯥ ꯁꯣꯜꯂꯛꯄ ꯑꯍꯟꯒꯨꯝꯕ ꯑꯣꯏꯕꯖꯦ
ꯃꯥꯏ ꯃꯥꯏ
ꯁꯤꯒꯨꯝꯕꯗꯤ ꯌꯥꯝ ꯁꯣꯛꯑꯦ ꯑꯗꯨꯗꯩ ꯄꯤꯔꯤꯊꯤꯕꯤ ꯄꯨꯝꯕꯩ ꯇꯧꯔꯛꯄꯅꯤꯅ ꯑꯩꯈꯣꯏ ꯏꯟꯗꯤꯌꯥ ꯈꯛꯇ ꯅꯠꯇꯦ ꯌꯦꯡꯉꯣ ꯑ ꯁꯤꯕ ꯈꯣꯠꯄꯒꯤ ꯄꯥꯎ ꯇꯥꯔꯤꯖꯦ ꯑꯃꯦꯔꯤꯀꯥ ꯏꯚꯟ ꯆꯥꯎꯈꯠꯂꯦ ꯍꯥꯏꯔꯤꯕ ꯔꯁꯤꯌꯥ ꯁꯤꯕ ꯃꯌꯥꯝꯖꯦ ꯌꯥꯝ ꯌꯥꯝꯒ꯭ꯔ ꯄꯣꯠꯅꯦꯕ ꯁꯤꯒ꯭ꯔꯤꯖꯦ
ꯃꯥꯅꯦ ꯃꯥꯅꯦ ꯏꯌꯥꯝꯕ
ꯑꯗꯨꯗꯒꯤ ꯈꯜꯂꯒ ꯑꯩꯈꯣꯏ ꯏꯟꯗꯤꯌꯥꯅꯒ ꯚꯦꯛꯁꯤꯟꯒ ꯄꯨꯊꯣꯛꯇꯅ ꯇꯧꯔꯤꯗꯣ ꯚꯦꯛꯁꯤꯟ ꯀꯥꯞꯅ ꯈꯣꯠꯅꯗꯅ ꯑꯩꯈꯣꯏꯔꯛ ꯑꯩꯈꯣꯏꯕꯛꯁꯨ ꯗꯣꯁ ꯑꯅꯤꯔꯛꯄꯨ ꯀꯥ ꯀꯥ ꯀꯥꯞꯐꯧꯋꯦꯗꯣ ꯚꯦꯛꯁꯤꯟꯗꯣ ꯑꯗꯨ ꯚꯦꯛꯁꯤꯟꯗꯨ ꯐꯩ ꯐꯠꯇꯦꯒ ꯃꯌꯥꯝ ꯉꯥꯡꯅꯕꯅ ꯃꯔꯣꯜ ꯑꯃ
ꯃꯥꯥꯏ ꯃꯥꯥꯏ ꯍꯥꯏꯗꯤ
ꯈꯨꯗꯛ ꯈꯨꯗꯛꯇ ꯄꯨꯊꯣꯔꯛꯄꯅꯤꯅꯀꯣ ꯍꯤꯗꯥꯛꯇꯣ ꯑꯗꯨꯒꯤ ꯏꯐꯦꯛꯅ ꯀꯌꯥꯝ ꯂꯩꯔꯤꯅꯣ ꯈꯣꯠꯇꯨꯅ ꯃꯌꯥꯝꯖꯨ ꯉꯥꯡꯅꯩꯀꯣ ꯆꯨꯝꯖꯨ ꯆꯨꯝꯃꯤꯕ ꯃꯣꯏ ꯍꯥꯏꯗꯨꯖꯨ ꯍꯥꯏꯗꯤ ꯁꯥꯔꯛꯏꯔꯤꯕ ꯍꯤꯗꯥꯛꯇꯨ ꯇ꯭ꯔꯥꯌꯦꯜ ꯅꯨꯡꯌꯦꯜ ꯈꯔꯕꯨꯗꯤ ꯇꯧꯔꯨ ꯑꯗꯨꯏꯖꯨ ꯃꯌꯥꯝꯗ ꯐꯪꯅꯕ ꯍꯣꯠꯅꯔꯛꯄꯗ ꯁꯠ ꯄꯨꯊꯣꯔꯛꯄ ꯑꯣꯏꯈꯤꯕꯅꯤꯅꯀꯣ ꯑꯗꯨꯅ ꯑꯩꯗꯤ ꯀꯔꯤ ꯍꯥꯏꯅꯤ ꯍꯌꯦꯡ ꯀꯩ ꯇꯨꯡꯗ ꯀꯩ ꯑꯣꯏꯔꯛꯀꯗꯣꯏꯅꯣ ꯈꯟꯕꯗꯀꯣ
ꯃꯥꯅꯤ ꯃꯥꯅꯤ ꯍꯌꯦꯡ ꯇꯨꯡꯗ ꯀꯩ ꯑꯣꯏꯔꯛꯇꯣꯏꯅꯣ ꯍꯥꯏꯗꯤ ꯈꯨꯠ ꯑꯩꯈꯣꯏꯖꯨ ꯈꯪꯕꯠꯇꯦꯕ ꯃꯣꯏꯅ ꯀꯥꯞꯄꯤꯗꯣ ꯃꯣꯏꯅ ꯐꯩꯌꯦꯅ ꯑꯩꯈꯣꯏꯖꯨ ꯄꯥꯈꯠꯄꯣꯏ ꯂꯥꯛꯄꯣꯏ ꯑꯩꯈꯣꯏꯖꯨ ꯀꯣꯔꯣꯅꯥ ꯅꯥꯗꯅꯕꯒꯤ ꯈꯜꯂꯒ ꯀꯥꯞꯀꯣꯏꯅꯦꯕ
ꯍꯣꯏ
ꯀꯥꯞꯄꯤꯅꯤ ꯑꯗꯨꯒ ꯑꯁ ꯑꯅꯥꯕ ꯈꯣꯠꯄ ꯍꯥꯏꯔꯒ ꯑꯩꯁꯨ ꯑꯩꯈꯣꯏ ꯏꯟꯗꯣ ꯆꯥꯑꯣꯏ ꯃꯣꯏ ꯍꯣꯁꯄꯤꯇꯥꯜ ꯆꯠꯄ ꯀꯥꯁꯦ ꯑꯁ ꯍꯣꯁꯄꯤꯇꯥꯜꯗꯒ ꯃꯣꯏꯁꯤ ꯆꯠꯅꯤꯡꯕꯩ ꯆꯠꯅꯤꯡꯗꯕꯣꯏ ꯃꯣꯏꯅꯒ ꯍꯜꯂꯛꯄꯒꯁꯤ ꯏꯁꯇꯤꯝ ꯏꯁ ꯏꯁꯇꯤꯝ ꯇꯧꯕ ꯏꯁꯇꯤꯝꯁꯨ ꯇꯧꯔꯤꯅꯤ ꯃꯣꯏ ꯀꯔꯤ ꯀꯔꯤꯅꯣ ꯌꯥꯝ ꯐꯗꯧꯈꯛꯏ ꯁꯦꯅꯤꯇꯥꯏꯖꯔꯒ ꯑꯁ ꯁꯦꯅꯤꯇꯥꯏꯖꯔ ꯀꯥꯈꯤꯁꯤ ꯑꯗꯨꯗ ꯀꯥꯞꯄꯗꯗꯤ ꯁꯦꯅꯤꯇꯥꯏꯖꯔꯁꯤꯅ ꯑꯩꯈꯣꯏꯗꯤ ꯏꯃꯨꯡꯁꯤꯗ ꯋꯥꯏ ꯆꯥꯏ ꯂꯩꯕꯅꯩ ꯋꯥꯏ ꯆꯥꯏ ꯂꯩꯕꯅꯤ ꯍꯥꯏꯗꯤ ꯃꯅꯝ ꯃꯍꯥ ꯃꯌꯥꯝꯗꯣ ꯏꯌꯥꯝꯕ ꯑꯗꯨꯗꯨꯅꯁꯨ ꯑꯩꯈꯣꯏꯁꯨꯦ ꯑꯃꯨꯛ ꯁꯣꯛꯍꯟꯕ ꯍꯥꯏꯗꯤ ꯀꯣꯔꯣꯅꯥꯒꯤ ꯃꯍꯤꯛꯇꯨꯅ ꯑꯃꯨꯛ ꯁꯣꯛꯍꯟꯕꯒꯤ ꯃꯊꯛꯇ ꯑꯃꯨꯛ ꯑꯩꯈꯣꯏꯁꯦ ꯍꯥꯏꯗꯤ ꯑꯁ ꯃꯥꯏ ꯁꯦꯅꯤꯇꯔꯁꯦ ꯃꯅꯝ ꯑꯃꯝ ꯅꯝꯃꯤꯅꯦ ꯏꯌꯥꯝꯕ
ꯅꯃꯤ
ꯑꯗꯨꯗꯨꯅ ꯅꯝꯃꯅꯤꯅ ꯑꯩꯈꯣꯏ ꯅꯥꯇꯣꯟꯁꯤꯗ ꯆꯪꯕ ꯈꯣꯠꯄꯗ ꯁꯣꯔ ꯍꯣꯟ ꯍꯣꯟꯕꯗꯒ ꯋꯥꯕꯒ ꯀꯌꯥ ꯌꯥꯎꯕꯗꯣ
ꯎꯝ
ꯑꯁ ꯑꯗꯨꯃꯥꯏꯅꯒ ꯌꯥꯎꯒꯦ ꯍꯥꯏꯗꯤ ꯑꯁ ꯑꯉꯥꯡꯒꯥꯛꯁꯦ ꯁꯣ ꯍꯣꯟꯕꯒ ꯇꯜꯂꯦ ꯈꯣꯠꯂꯦꯒ ꯍꯥꯏꯗꯤ ꯁꯣꯟꯕ ꯋꯥꯏ ꯈꯣꯠꯂꯦ ꯒꯥꯏꯅ ꯍꯣꯁꯄꯤꯇꯥꯜꯗ ꯑꯃꯨꯛ ꯄꯨꯈꯠꯂꯤꯅꯦ
ꯎꯝ
ꯄꯨ ꯄꯨꯈꯠꯅꯤꯡꯗꯅ ꯄꯨꯈꯠꯂꯤꯅꯤ ꯍꯥꯏꯗꯤ ꯍꯣꯁꯄꯤꯇꯥꯜꯗ ꯑꯃꯨꯛ ꯄꯨꯈꯠꯂꯨꯔꯒ ꯑꯃꯨꯛ ꯀꯣꯔꯣꯅꯥ ꯑꯃꯨꯛ ꯅꯥꯗ꯭ꯔꯅ ꯑꯗꯨꯒꯤ ꯑꯃꯨꯛ ꯈꯜꯂꯒꯀꯣ ꯑꯗꯨꯒꯤ ꯑꯁ ꯑꯁ ꯌꯥꯝꯅ ꯀꯩꯅꯣ ꯇꯧꯋꯦ ꯑꯁ ꯃꯥꯛꯁ ꯅꯨꯡ ꯂꯩꯕꯗꯁꯨ ꯑꯗꯨꯝ ꯃꯥꯛꯁ ꯎꯞꯄꯗꯁꯨ ꯑꯉꯥꯡꯁ ꯃꯥꯛꯁ ꯎ ꯃꯥꯛꯁ ꯎꯞꯄ ꯂꯩꯔꯗꯤ ꯁꯣꯔꯍꯣꯟꯕꯗꯁꯨ ꯀꯩꯅꯣꯝ ꯇꯧꯔꯦꯅ ꯑꯗꯨꯝ ꯎꯞꯂꯩꯔꯗꯤ ꯏꯌꯥꯝꯕ ꯇ꯭ꯋꯦꯟꯇꯤ ꯐꯣꯔ ꯑꯋꯥꯔ ꯑꯗꯨꯃꯥꯏꯅ ꯎꯄ ꯑꯗꯨꯗꯒꯤ ꯑꯃꯨꯛ ꯏꯆꯤꯟ ꯏꯅꯥꯎ ꯂꯩꯃꯤꯟꯅꯔꯤꯕ ꯃꯌꯥꯝꯗꯨ ꯁꯤꯁꯨ ꯅꯨꯡꯁꯤꯡꯅꯕꯁꯨ ꯑꯩ ꯅꯨꯡꯁꯤꯅꯕꯨꯗꯤ ꯅꯨꯡꯁꯤꯅꯩ ꯅꯨꯡꯁꯤꯅꯔꯒꯁꯨ ꯏꯆꯤꯜ ꯏꯅꯥꯎ ꯑꯣꯏꯔꯁꯨ ꯆꯪꯪ ꯆꯪꯍꯟꯅꯤꯡꯗꯕꯗꯤ ꯃꯤ ꯌꯨꯝꯗ ꯑꯩꯈꯣꯏ ꯌꯨꯝꯗꯒ ꯀꯥꯏꯅ ꯇꯧꯕꯗꯣ
ꯃꯥꯅꯤ ꯃꯥꯅꯦ
ꯑꯁ ꯑꯗꯨꯒꯨꯝꯕ ꯃꯌꯥꯝꯗꯣ ꯍꯥꯏꯌꯣ ꯍꯣꯏ ꯍꯣꯏ ꯍꯧꯖꯤꯛꯀ ꯍꯥꯏꯔꯣꯗꯤ ꯌꯥꯝ ꯊꯤꯅꯗꯤ ꯈꯦꯟꯗꯤ ꯈꯦꯠꯅꯔꯦ ꯏꯌꯥꯝꯕ
ꯈꯦꯠꯅꯔꯦ ꯑꯗꯨꯅꯤꯅꯦ ꯐꯕ ꯑꯗꯣ ꯑꯃꯅ ꯃꯇꯝꯗꯨꯒꯤ ꯀꯔꯤ ꯍꯥꯏꯅꯤ ꯑꯩꯈꯣꯏꯒꯤ ꯀꯔꯤ ꯀꯔꯤ ꯀꯔꯤ ꯀꯩꯅꯣ ꯇꯧꯕꯁꯦ ꯑꯩꯈꯣꯏꯒꯤ ꯃꯥꯛꯁ ꯀ ꯎꯞꯇꯅ ꯈꯣꯠꯇꯅ ꯇꯧꯒꯤꯕꯁꯦ
ꯎꯝ
ꯁꯤꯃꯗꯤ ꯌꯥꯝ ꯊꯤꯅ ꯐꯔꯦꯀꯣ
ꯎꯝ
ꯍꯥꯏꯗꯤ ꯃꯥꯛꯁ ꯀꯩ ꯀꯩ ꯎꯐꯍꯧꯗ꯭ꯔꯒꯗꯤ ꯂꯥꯏꯅꯥ ꯂꯧꯅꯩ ꯈꯣꯠꯅꯩ ꯑꯅ ꯂꯝꯕꯤꯗ ꯆꯠꯄ ꯈꯣꯠꯄꯗ ꯅꯍꯥꯟꯒꯩ ꯃꯥꯛꯁ ꯎꯞꯇꯕ ꯎꯐꯨꯜ ꯋꯥꯏꯐꯨꯜ ꯊꯥꯡꯕ ꯃꯌꯥꯝꯗꯣ ꯍꯧꯖꯤꯛꯇꯤ ꯍꯩꯅꯔꯦꯗꯅ ꯃꯥꯥꯛꯁ ꯎꯨꯞꯈꯤꯕꯗꯒꯤ ꯑꯗꯨ ꯍꯥꯏꯗꯤ ꯑꯗꯨꯝꯕ ꯊꯤꯅ ꯐꯩ ꯃꯥ ꯎꯞꯄ ꯈꯣꯠꯈꯤꯕ ꯇꯧꯕꯗꯣ ꯑꯗꯨ ꯁꯔꯀꯥꯔꯅꯁꯨ ꯄꯩꯁꯥꯒ ꯌꯥꯝ ꯀꯥꯏꯊꯣꯛꯈꯤꯕꯅꯤꯗ ꯑꯩꯈꯣꯏꯒꯤ ꯀꯣꯔꯣꯅꯥ ꯅꯥꯕ ꯃꯤꯁꯦ ꯌꯨꯝꯗ ꯂꯩꯃꯤꯟ ꯆꯥꯃꯤꯟꯅꯕꯗꯤ ꯌꯥꯗꯕꯅꯤꯅ ꯇꯣꯉꯥꯟꯅ ꯀ꯭ꯋꯥꯔꯟꯇꯥꯏꯟ ꯁꯦꯟꯇꯔꯒ ꯍꯥꯡꯗꯅ ꯇꯧꯕꯗꯣ ꯍꯥꯏꯗꯤ ꯃꯣꯏ ꯑꯅꯥꯕꯈꯛ ꯀꯥꯡꯄꯨ ꯉꯩ ꯈꯛ ꯂꯩꯅꯕꯒ ꯇꯧꯕꯗꯣ
ꯑ
ꯑꯗꯨꯗ ꯄꯤꯖ ꯄꯤꯊꯛ ꯇꯧꯕꯒꯤ ꯍꯋꯥꯏ ꯆꯦꯡ ꯍꯋꯥꯏ ꯇꯧꯕꯩꯗ ꯄꯩꯁꯥ ꯌꯥꯝ ꯀꯥꯏꯊꯒꯤꯈꯤꯕꯅꯤꯗ ꯒꯣꯔꯃꯦꯟꯅꯁꯨ ꯄꯩꯁꯥꯗꯤ ꯐꯖꯅ ꯈꯖꯤꯛ ꯈꯔꯥꯛꯀꯤ ꯄꯩꯁꯥ ꯅꯠꯇꯦ
ꯑꯁ ꯃꯣꯏ ꯑꯗꯨ ꯄꯩꯁꯥ ꯄꯩꯁꯥ ꯌꯥꯝ ꯀꯥꯏꯊꯩ ꯍꯥꯏꯅꯁꯨ ꯊꯋꯥꯏꯗꯤ ꯀꯟꯕ ꯄꯩꯁꯥꯅ ꯊꯋꯥꯏ ꯀꯟꯌꯥꯗꯕꯅꯤꯅ ꯀꯥꯏꯊꯖꯔꯒꯁꯨ ꯃꯣꯏ ꯑꯗꯣ ꯈꯔ ꯊꯨꯡꯕ ꯈꯔ ꯊꯨꯡꯗꯕ ꯈꯔ ꯑꯗꯨꯃꯥꯏꯅ ꯇꯧꯔꯒ ꯑꯗꯨꯝ ꯂꯣꯏꯁꯟꯒꯦ ꯍꯥꯏꯗꯦ ꯑꯩꯈꯣꯏ ꯃꯅꯤꯄꯨꯔꯒꯤꯗ ꯆꯠꯅꯔꯤꯕ ꯁꯤꯛꯁ ꯇꯦꯝꯁꯦ ꯄꯨꯂꯞ ꯇꯥꯏꯌꯣꯟꯅꯥꯕꯩ ꯇꯥꯏꯞꯅꯦꯕ ꯇꯧꯔꯤꯁꯦ ꯍꯥꯏꯗꯤ ꯍꯥꯏꯗꯤ ꯑꯩꯈꯣꯏꯒꯤꯗꯤ ꯆꯤꯡꯌꯦꯟ ꯌꯦꯡꯕꯒꯁꯦ ꯃꯣꯏ ꯈꯔ ꯚꯣꯠ ꯚꯣꯠ ꯄꯨꯟꯕ ꯄꯨꯟꯗꯕ ꯃꯣꯏ ꯑꯩꯈꯣꯏ ꯑꯦꯝ ꯑꯦꯜ ꯂꯩ ꯌꯦꯡꯖꯟꯅꯔꯛꯄꯅꯤ ꯑꯗꯨꯗ ꯊꯥꯗꯕ ꯃꯤꯗꯤ ꯄꯤꯗꯦ ꯈꯣꯠꯇꯦ ꯀꯥꯏꯅ ꯌꯥꯝ ꯃꯔꯝꯖꯨ ꯑꯗꯨꯃꯥꯏꯅ ꯇꯧꯒꯦ ꯌꯥꯝꯕ ꯍꯥꯏꯗꯤ ꯑꯩꯈꯣꯏ ꯃꯣꯏ ꯑꯩꯈꯣꯏ ꯂꯩꯀꯥꯏꯒꯤ ꯑꯣꯏꯅꯗꯤ ꯏꯌꯥꯝꯕ
ꯎꯝ
ꯑꯗꯨꯗꯩ ꯑꯃꯨꯛ ꯃꯆꯤꯟ ꯃꯅꯥꯎꯗꯨꯁꯨ ꯑꯃꯨꯛ ꯑꯁꯨꯝ ꯆꯪꯍꯟꯅꯤꯡꯗꯕ ꯍꯥꯏꯗꯤ ꯃꯣꯏꯁꯨ ꯅꯥꯔꯝꯗ꯭ꯔ ꯈꯣꯠꯇꯔꯅ ꯇꯧꯔꯒ ꯆꯪꯅꯗꯕꯤ ꯁꯃꯟꯒ ꯀꯠꯆꯤꯟꯕꯤ ꯈꯣꯠꯆꯤꯟꯕꯤꯒ ꯌꯥꯝ ꯇꯧꯋꯦ ꯁꯝꯕꯟ ꯈꯥꯆꯤꯟꯕ ꯑꯁ ꯑꯗꯨ ꯍꯣꯏ ꯍꯣꯏ ꯍꯣꯏ ꯍꯧꯖꯤꯛꯇꯤ ꯅꯣꯏꯅ ꯑꯗꯨꯒꯤ ꯑꯗꯨꯗ ꯅꯤꯡꯁꯤꯡꯅꯔꯨꯒꯗꯤ ꯑꯩꯈꯣꯏ ꯏꯆꯤꯟ ꯏꯅꯥꯎ ꯂꯩꯔꯤꯉꯩꯁꯦ ꯍꯥꯏꯗꯤ ꯎꯝ ꯏꯀꯥꯏꯅꯕꯒ ꯌꯥꯎꯔꯛ ꯌꯥꯅꯤ ꯍꯥꯏꯗꯤ ꯃꯇꯝꯗꯨꯗ ꯑꯁ ꯆꯪꯉꯛꯀꯅꯨ ꯈꯣꯠꯀꯅꯨ ꯁꯝꯕꯟꯒ ꯈꯥꯈꯤꯕ ꯈꯣꯠꯈꯤꯕ ꯑꯗꯨꯗꯒꯤ ꯂꯩꯅꯥ ꯑꯗꯨ ꯅꯥꯕ ꯈꯣꯠꯄ ꯊꯦꯡꯅ ꯌꯥꯗꯦ ꯈꯣꯠꯇꯦ ꯀꯥꯏꯅ ꯇꯧꯒꯤ ꯃꯌꯥꯝꯗꯣ ꯍꯥꯏꯩꯗꯤ ꯏꯆꯤꯟ ꯏꯅꯥꯎꯖꯦ ꯊꯦꯡꯅ ꯌꯥꯗꯦ ꯈꯣꯠꯇꯦ ꯍꯥꯏꯔꯒ ꯅꯨꯡꯉꯥꯏꯖꯗꯕ ꯑꯃ ꯐꯥꯎꯖꯩꯅꯦ ꯑꯌꯥꯝꯕ
ꯑꯗꯨꯅꯦ ꯇꯧꯔꯤꯖꯦ ꯑ ꯃꯌꯥꯝꯒꯤ ꯑꯣꯏꯅ ꯇꯧꯔꯛꯄꯅꯤꯅ ꯑꯩꯈꯣꯏꯅ ꯈꯤꯇꯪ ꯅꯪ ꯑꯩꯈꯣꯏꯅ ꯈꯤꯇꯪ ꯍꯥꯏꯗꯤ ꯀꯩꯅꯣ ꯇꯧꯕ ꯌꯥꯗꯕꯅꯤꯅꯀꯣ
ꯎꯝ
ꯑꯗꯨꯝ ꯆꯠꯇꯇꯥꯕꯅꯤ ꯀꯩꯅꯣ ꯑꯗꯨ ꯄꯨꯂꯤꯁꯉꯩ ꯑꯣꯏꯔꯤꯕ ꯃꯔꯨ ꯑꯣꯏꯅ ꯋꯥꯒꯤꯕꯖꯦ
ꯎꯝ
ꯑꯗꯨꯗꯒꯤꯗꯤ ꯑꯩꯈꯣꯏꯒꯤ ꯗꯣꯛꯇꯔꯒꯤ ꯂꯩꯔꯤꯕ ꯀꯥꯡꯕꯨꯁꯦ ꯃꯣꯏꯗꯤ ꯑꯥ ꯁꯨꯇꯤ ꯐꯪꯗꯕꯤ ꯑꯁ ꯐꯖꯅ ꯋꯥꯔꯝꯒꯅꯤꯗ ꯃꯣꯏ ꯃꯇꯝꯗꯨꯗꯤ ꯍꯥꯏꯗꯤ ꯃꯌꯥꯝꯒꯤꯁꯨ ꯁꯦꯟꯅꯅꯕ ꯍꯣꯠꯅꯕꯀꯣ ꯃꯣꯏ ꯇꯧꯔꯤꯖꯦ ꯑꯗꯒꯤ ꯀꯩꯅꯣꯗꯨꯖꯨ ꯂꯥꯏꯅꯥ ꯇꯤꯟꯅꯥꯗꯨꯁꯨ ꯃꯣꯏ ꯃꯁꯥꯖꯨ ꯅꯥ ꯅꯗꯅꯕ ꯍꯣꯠꯅꯗꯣꯏꯅꯦꯕ ꯅꯠꯇ꯭ꯔꯥ
ꯃꯥꯅꯦ ꯃꯥꯅꯦ
ꯑꯗꯨꯅ ꯃꯇꯝꯗꯨꯒꯤ ꯍꯥꯏꯗꯤ ꯀꯔꯤ ꯍꯥꯏꯅꯤ ꯃꯣꯏꯅ ꯊꯦꯡꯅꯔꯝꯒꯗꯕ ꯑꯋꯥꯕꯗꯣ ꯌꯦꯡꯉꯨꯅꯦ ꯑꯃꯨꯛ ꯍꯦꯟꯅ ꯋꯥꯔꯝꯗꯣꯏꯖꯦ ꯗꯣꯛꯇꯔ ꯗꯨꯅꯦꯕ ꯅꯠꯇ꯭ꯔꯥ
ꯃꯥꯅꯦ ꯑꯅꯥꯕꯥ